ꯍꯜꯂꯣ ꯗꯥꯝꯆꯥ
ꯍꯜꯂꯣ
ꯊꯕꯛ ꯂꯣꯏꯗ꯭ꯔꯤꯕꯣ
ꯍꯜꯂꯣ
ꯆꯛ ꯆꯥꯔꯕꯣ
ꯆꯥꯛ ꯆꯔꯦ ꯅꯪꯗꯤ
ꯉꯁꯥꯏꯅ ꯆꯥꯔꯦ ꯇꯨꯝꯗ꯭ꯔꯤ
ꯀꯔꯤ ꯏꯟꯖꯥꯡ ꯆꯥꯕ꯭ꯔꯣ
ꯉꯥꯁꯤꯁꯦ ꯀꯥꯡꯁꯣꯏ ꯑꯃꯅꯦ ꯉꯥ ꯊꯣꯡꯕ ꯑꯃꯅꯦ
ꯍꯥ
ꯀꯥꯡꯁꯣꯏ ꯑꯃꯒ ꯉꯥ ꯊꯣꯡꯕ ꯆꯥꯏꯌꯦ
ꯏꯟꯁꯥꯡꯗꯤ ꯑꯍꯥꯎꯕ ꯈꯛꯇꯅꯤꯅꯦ ꯅꯪꯁꯦ
ꯎꯝ ꯍꯥꯎꯇꯕꯗꯤ ꯆꯥꯕ ꯅꯨꯡꯉꯥꯏꯇꯕꯗꯣ ꯑꯍꯥꯎꯕꯅ ꯆꯥꯕ ꯅꯨꯡꯉꯥꯏꯌꯦ
ꯉꯁꯤꯗꯤ ꯀꯅꯥ ꯄꯣꯒꯅꯤ ꯀꯅꯥ ꯀꯥꯒꯅꯤ ꯕꯣꯗꯤ
ꯊꯕꯛ ꯂꯣꯏꯗ꯭ꯔꯤꯕꯣ
ꯍꯥ
ꯊꯕꯛ ꯂꯣꯏꯗ꯭ꯔꯤꯕꯣ
ꯀꯔꯤ
ꯗ꯭ꯌꯨꯇꯤꯗꯣ ꯂꯣꯏꯗ꯭ꯔꯤꯕꯣ
ꯂꯣꯏꯗ꯭ꯔꯤ ꯀꯔꯤ ꯅꯣ ꯅꯪ
ꯑꯣ ꯍꯧꯖꯤꯛ ꯍꯧꯖꯤꯛ ꯗ꯭ꯌꯨꯇꯤ ꯃꯐꯝꯗꯔꯣ
ꯕꯣꯏ ꯌꯦꯡꯉꯣꯏꯗ꯭ꯔꯣꯅ
ꯌꯦꯡꯉꯅꯤꯗ ꯉꯜꯂꯤꯗꯅ
ꯍꯥꯥ
ꯉꯜꯂꯤꯌꯦ ꯌꯦꯡꯒꯅꯤ
ꯇꯥꯕ꯭ꯔꯣ
ꯇꯥꯏꯌꯦ ꯇꯥꯕ꯭ꯔꯣ ꯇꯥꯏꯌꯦꯕ ꯇꯥꯌꯦꯕ
ꯕꯣꯜ ꯌꯦꯡꯈꯤꯔꯣꯏꯗ꯭ꯔꯣ
ꯌꯦꯡꯉꯅꯤ ꯍꯥꯏꯕ ꯌꯥꯝ ꯉꯜꯂꯤꯌꯦ
ꯍꯣꯔꯦꯟ ꯍꯥꯏꯃꯅꯤꯗ
ꯌꯦꯡꯒꯅꯤ
ꯄꯨꯡ ꯄꯨꯡ ꯑꯍꯨꯝ ꯃꯈꯥꯏ ꯍꯌꯦꯡꯒꯤꯁꯨ ꯌꯦꯡꯗꯣꯏꯔꯣ
ꯃꯤꯀꯞ ꯊꯣꯛꯑꯗꯤ ꯌꯦꯡꯒꯦ
ꯍꯌꯦꯡ ꯄꯨꯡ ꯑꯍꯨꯝꯒꯤ ꯌꯦꯡꯗ꯭ꯔꯗꯤ ꯀꯥꯟꯅꯗ꯭ꯔꯦꯅꯦ
ꯑꯗꯨꯅꯦ ꯑꯩꯗꯤ ꯌꯦꯉꯁꯨ ꯌꯦꯡꯗ꯭ꯔꯁꯨ ꯆꯞ ꯃꯅꯩꯗ ꯆꯞ ꯃꯥꯟꯅꯩꯌꯦ ꯆꯨꯗꯦꯗ ꯁꯥꯕꯅ ꯂꯣꯏꯔꯦ ꯌꯥꯝ ꯁꯥꯏꯌꯦ
ꯐꯦꯟ ꯂꯩꯇ꯭ꯔꯣ
ꯐꯦꯟ ꯊꯥꯗꯦꯗ ꯄꯩꯁꯥ ꯇꯤꯡꯅꯕꯅꯤ ꯄꯩꯁꯥ ꯇꯤꯡꯅꯕꯅꯦ꯫
ꯅꯣꯏ ꯕꯤꯜ ꯃꯩꯒꯤꯁꯨ ꯑꯥꯂꯛ ꯁꯥꯕ꯭ꯔꯣ
ꯁꯥꯌꯦ ꯆꯥꯛ ꯆꯥꯔꯕꯣ ꯀꯔꯤ ꯃꯊꯦꯜ ꯆꯥꯔꯒꯦ
ꯎꯝ ꯉꯁꯤꯗꯤ ꯑꯣꯛꯁꯥ꯫
ꯏꯁ
ꯑꯣꯛꯁꯥ ꯆꯥꯏꯅꯦ꯫
ꯌꯥꯝ ꯍꯥꯎꯋꯦꯅ
ꯅꯪꯗꯤ
ꯑꯩꯗꯤ ꯉꯁꯥꯏ ꯍꯥꯏꯈꯤꯗꯨꯅꯤꯅꯦ ꯑꯍꯥꯎ ꯑꯍꯥꯎꯕ ꯆꯥꯏ ꯍꯥꯏꯅ꯫
ꯑꯍꯥꯎ ꯑꯍꯥꯎꯕꯗꯤ ꯑꯍꯥꯎ ꯑꯍꯥꯎꯕꯅꯤ꯫ ꯁꯤ ꯆꯥꯏ ꯁꯤ ꯆꯥꯏ ꯍꯥꯏꯕ ꯂꯩꯌꯦꯗꯅ
ꯅꯍꯥꯟ ꯀꯩꯅꯣ ꯇꯧꯕꯒꯤ ꯕꯣꯜ ꯁꯥꯟꯅꯥꯕꯗ ꯑꯁ ꯈꯔ ꯅ ꯕꯣꯜ ꯁꯟꯅꯥꯕꯗ ꯈꯔ ꯁꯣꯛꯈꯤꯕ ꯊꯕꯥꯛꯇ ꯑꯁ ꯅꯥꯕꯅ ꯂꯣꯏꯔꯦ꯫
ꯕꯣꯜ ꯁꯟꯅꯥꯕ ꯍꯩꯕ꯭ꯔꯣꯅꯦ ꯅꯪ
ꯑꯁꯁ ꯌꯥꯔꯒꯗꯤ ꯏꯁ꯭ꯇꯦꯠ ꯄ꯭ꯂꯦꯌꯔ ꯑꯣꯏꯅ ꯇꯧꯁꯤꯔꯅ ꯈꯟꯕ ꯀꯥꯟꯁꯤꯗ꯫
ꯇꯦꯔꯥꯗ ꯇꯦꯔꯥꯔꯣꯝꯗ ꯒ꯭ꯔꯥꯎꯟ ꯂꯕꯒꯤꯗꯨꯔꯣ
ꯎꯝꯝ
ꯅꯣꯏ ꯁꯟꯅꯥꯔꯤꯗꯣ
ꯃꯥꯅꯦ ꯃꯥꯅꯦ꯫
ꯑꯣꯔꯦꯟꯇꯦꯜꯒꯤ ꯀꯣꯂꯦꯁ ꯃꯅꯥꯛꯇ
ꯄꯨꯡ ꯀ꯭ꯌꯥꯗ ꯗ꯭ꯌꯨꯇꯤ ꯂꯣꯏꯗꯣꯏꯅꯣ
ꯍꯣꯔꯦꯟ꯫
ꯄꯨꯡ ꯑꯅꯤ꯫
ꯄꯨꯡ ꯑꯅꯤ ꯑꯍꯨꯝ ꯑꯗꯨꯋꯥꯏꯗ꯫
ꯎꯝ꯫ ꯃꯤ ꯂꯩꯇꯕ ꯃꯥꯜꯂꯤꯅꯦ ꯈ꯭ꯔ ꯀꯣꯝꯕ ꯃꯥꯜꯂꯤꯅꯦ꯫
ꯅꯣꯏ ꯍꯧꯒꯠꯄꯗ ꯑꯩꯈꯣꯏꯅ ꯗ꯭ꯌꯨꯇꯤ ꯂꯣꯏꯔꯒꯅꯤꯅꯦ
ꯈꯔ ꯀꯣꯝꯕ ꯃꯥꯜꯂꯤꯅꯦ
ꯍꯥ
ꯃꯤ ꯈꯔꯥ ꯀꯣꯝꯕ ꯃꯥꯜꯂꯦꯕ ꯗ꯭ꯌꯨꯇꯤ ꯐ꯭ꯔꯤ ꯑꯣꯏꯌꯦ
ꯑꯗꯨꯒꯤꯅꯤꯅꯦ ꯏꯌꯝꯕ
ꯐꯣꯟ ꯄꯥꯏꯕ ꯌꯥꯔꯗꯤ ꯅꯨꯡꯉꯥꯏꯌꯦ ꯀꯩꯅꯣ꯫ ꯑꯩꯁꯨ꯫
ꯅꯪꯗꯤ ꯆꯪꯉꯔꯣꯏꯗ꯭ꯔꯣ
ꯇꯨ ꯏꯃꯥꯟꯅꯕ ꯀꯩꯅꯣ ꯇꯧꯔꯛꯇ꯭ꯔꯤ ꯍꯥꯏꯔꯛꯇ꯭ꯔꯤ
ꯍꯨꯝ
ꯏꯃꯥꯟꯅꯕꯅ ꯍꯥꯏꯔꯛꯇ꯭ꯔꯤꯌꯦ ꯏꯃꯥꯟꯅꯕ ꯍꯥꯏꯔꯛ ꯄ ꯉꯥꯏꯔꯤꯕꯅꯦ
ꯑꯗꯨ ꯍꯥꯏꯔꯛꯄꯗꯤ ꯉꯥꯏꯔꯗꯤ ꯆꯍꯤ ꯂꯣꯏꯒꯗꯧꯔꯦ
ꯂꯣꯏꯔꯁꯨ ꯀꯥꯏꯗꯦꯗꯥ ꯂꯣꯏꯕꯅ ꯐꯩ ꯁꯤꯗ ꯊꯕꯛ ꯐꯖꯕ ꯐꯪꯉꯗꯤ
ꯍꯥ
ꯁꯤꯗ ꯑꯣꯏꯅ ꯇꯧꯔꯁꯨ ꯌꯥꯏ ꯊꯕꯛ ꯊꯕꯛ ꯃꯈꯥ ꯄꯣꯜꯂꯦ
ꯆꯍꯤ ꯂꯣꯏꯒꯗꯧꯔꯦ
ꯂꯣꯏꯈꯤꯁ꯭ꯅꯨ ꯂꯣꯏꯈꯤꯁ꯭ꯅꯨ ꯀꯩꯁꯨ ꯀꯥꯏꯗꯦ ꯆꯍꯤ ꯂꯣꯏꯔꯒ ꯀꯩꯗꯧꯒꯦ ꯍꯥꯏꯅꯣ ꯅꯠꯇ꯭ꯔꯥ ꯅꯣꯡ ꯆꯨꯕ꯭ꯔꯥ ꯑꯗ ꯅꯣꯡ ꯆꯨꯕ꯭ꯔꯥ
ꯍꯥꯥ
ꯅꯣꯡ ꯆꯨꯕ꯭ꯔꯣ
ꯍꯜꯂꯣ
ꯇꯥꯗꯕ꯭ꯔꯣ
ꯇꯥꯏꯌꯦ
ꯀꯩꯅꯣꯅꯦ
ꯀꯩꯗꯧꯔꯤꯅꯣ ꯍꯧꯖꯤꯛꯗꯤ
ꯑꯗꯨꯝ ꯐ꯭ꯔꯤ ꯂꯩꯗ
ꯍꯥ
ꯍꯨꯏ ꯂꯩꯌꯦ
ꯀꯩꯗꯧꯔꯤꯅꯣ ꯍꯧꯖꯤꯛꯇꯤ
ꯐ꯭ꯔꯤ ꯑꯗꯨꯝ ꯐꯝꯃꯒ ꯂꯩꯌꯦ
ꯍꯥ
ꯐ꯭ꯔꯤ ꯂꯩꯌꯦ
ꯍꯧꯖꯤꯛꯗꯤ ꯀꯩꯗꯧꯔꯤꯅꯣ
ꯑꯗꯨꯝ ꯐ꯭ꯔꯤꯗ ꯐꯝꯃꯒ ꯂꯩꯌꯦ ꯕꯣꯜ ꯌꯦꯡ ꯕꯣꯜ ꯂꯥꯛꯄ ꯑꯣꯏꯅ ꯉꯥꯏꯕ ꯑꯣꯏꯅ
ꯀꯔꯤ ꯍꯥꯏꯕꯅꯣ
ꯏꯆꯟꯅꯨꯄꯤ ꯐꯣꯟ ꯇꯧꯔꯛꯄ꯭ꯔꯣ ꯉꯁꯥꯏ
ꯉꯁꯥꯏ ꯀꯣꯜ ꯑꯍꯨꯝ ꯇꯧꯋꯦ
ꯏꯆꯟꯅꯨꯕꯤ ꯐꯣꯟ ꯇꯧꯔꯛꯄ꯭ꯔꯕ
ꯍ
ꯑꯁ
ꯀꯔꯤ ꯍꯥꯏꯕ
ꯏꯆꯟꯅꯨꯄꯤꯅ ꯐꯣꯟ ꯇꯧꯔꯛꯄ꯭ꯔꯕ
ꯇꯥꯕ꯭ꯔꯣ ꯇꯥꯕ꯭ꯔꯣ